ꯍꯜꯂꯣ
ꯍꯜꯂꯣ ꯌꯦꯁ ꯇꯖꯔꯤꯌꯦ
ꯀꯩ ꯍꯥꯏꯕ ꯅꯪꯅ ꯍꯪꯅꯤꯡꯉꯤꯕꯗꯣ ꯍꯪꯉꯣ ꯍꯪꯉꯣ
ꯑꯩꯗꯣ ꯍꯂꯛꯑꯦ ꯎꯝ ꯐꯩꯗꯤꯡꯒꯥꯗ ꯍꯥꯟꯅ ꯆꯠꯂꯦ
ꯎꯝ
ꯑꯗꯨꯒ
ꯎꯝ
ꯀꯩ ꯀꯩꯅꯣ ꯈꯔ ꯂꯩꯔꯝꯃꯦ ꯊꯥꯏꯅ ꯑꯈꯣꯏꯅ ꯆꯠꯂꯨꯕ ꯀꯥꯟꯗꯗꯤ ꯌꯥꯝ ꯄꯥꯛꯅ ꯁꯥꯒꯠꯍꯧꯗꯦꯗꯅ ꯁꯥꯟꯅꯕꯝ ꯈꯣꯠꯐꯝ ꯈꯇꯅꯤ ꯗꯅꯥ ꯂꯩꯔꯤꯗꯣ ꯑꯗꯣ ꯍꯧꯖꯤꯛꯇꯤ ꯐꯖꯅ ꯁꯥꯒꯠꯍꯧ ꯅꯥꯟꯅ ꯅꯥꯟꯅ ꯍꯥꯏꯕꯗꯤꯀꯣ ꯑꯗꯨꯒ ꯃꯥꯅ ꯍꯥꯏꯗꯤ ꯔꯦꯁꯇꯨꯔꯦꯟꯒꯨꯝꯕ ꯑꯗꯒꯤ ꯁꯨꯝ ꯃꯩ ꯃꯌꯥꯝꯅ ꯂꯥꯛꯄ ꯀꯥꯟꯗ ꯃꯁꯥ ꯅꯥꯟꯅ ꯎꯕꯗꯣ
ꯎꯝ
ꯑꯗꯨꯗꯣ ꯑꯣꯏꯍꯧꯔꯦ
ꯎꯝ
ꯑꯗꯨꯒ ꯑꯗꯨꯝ ꯈꯔ ꯑꯗꯨꯝ ꯗꯥꯏꯟ ꯇꯧꯔꯑꯦ ꯐꯣꯇꯣ ꯈꯔ ꯀꯥꯞꯄ‌ꯦꯑꯦ
ꯍꯩꯗꯤꯡꯒꯖ‌ꯦ ꯀꯌꯥꯝ ꯂꯥꯞꯀꯦ ꯏꯝꯐꯥꯜꯗꯒꯤ
ꯈꯪꯗꯦꯗ ꯑꯗꯨꯗꯤ ꯀꯤꯂꯣꯃꯤꯇꯔꯗꯤ ꯑꯩ ꯈꯪꯗꯤꯌꯦ ꯀꯤꯂꯣꯃꯤ ꯑꯁꯣꯝꯅꯥꯀꯟ ꯀꯣꯔꯦꯡꯒꯩꯔꯣꯝꯗ ꯆꯠꯄꯗꯣ ꯁꯦꯛꯃꯥꯏꯔꯣꯝꯗ ꯑꯋꯥꯡ ꯁꯦꯛꯃꯥꯏꯔꯣꯝꯗ ꯆꯠꯂꯒ ꯂꯩꯕꯗꯣ
ꯑꯣ
ꯑꯗꯨꯗꯩꯇꯤ ꯍꯥ ꯀꯨꯀꯤ ꯂꯩꯇꯦꯍꯦ ꯀꯗꯥꯏꯗꯩꯅꯣ ꯁ‌ꯦꯛꯃꯥꯏꯔꯣꯝꯒꯤꯅ ꯁꯨꯝ ꯂꯝꯕꯤꯔꯣꯝ ꯆꯠꯈꯤꯗꯣꯏꯅꯤꯗꯅ ꯌꯦꯠꯂꯣꯝꯗ
ꯎꯝ
ꯑꯒ ꯍꯧꯖꯤꯛꯀꯤ ꯍꯩꯗꯤꯡꯒꯥꯗꯨꯅ ꯑꯣꯏ ꯔꯣꯝꯗ ꯅꯪ ꯉꯍꯥꯟꯃꯨꯛ ꯆꯠꯂꯨꯕꯗꯨ ꯈꯪꯗ꯭ꯔꯕꯣ ꯇꯨꯊꯥꯎꯖꯟ ꯇ꯭ꯋꯦꯟꯇꯤꯗ꯫ ꯌꯥꯎꯁꯪ ꯃꯩ ꯗꯥꯕꯗ ꯆꯠꯂꯨꯕꯗꯣ
ꯎꯝ ꯈꯪꯉꯦ
ꯑꯗꯨꯗꯒꯤꯗꯤ ꯍꯧꯖꯤꯛꯅ ꯃꯌꯥꯝ ꯐꯖꯍꯧꯔꯦꯕ
ꯎꯝ
ꯑꯗꯨ ꯃꯣꯏ ꯑꯇꯩ ꯑꯣꯖꯥꯁꯤꯡꯗꯤ ꯎꯝ ꯆꯠ ꯁꯦ ꯌꯥꯗꯦ ꯃꯣꯏꯗꯤ ꯑꯗꯨꯝ ꯐꯝꯃ ꯂꯩꯌꯦꯕꯀꯣ
ꯎꯝ
ꯑꯗꯣ ꯑꯩꯗꯤ ꯑꯉꯥꯡꯁꯤꯡꯒ ꯑꯗꯨꯝ ꯐꯖꯅ ꯑꯦꯟꯖꯣꯏ ꯇꯧꯃꯤꯟꯅꯔꯦ꯫ ꯈꯣꯡꯎꯞ ꯑꯋꯥꯡꯕꯤꯗꯨꯒ ꯆꯤꯡꯊꯛꯇ ꯀꯥꯔꯕꯅꯤꯅ ꯈꯣꯡꯗꯤ ꯐꯖꯔꯦ ꯆꯠꯄ ꯉꯝꯃꯛꯇ꯭ꯔꯦ
ꯎꯝ ꯅꯪꯅ ꯄꯝꯖꯕꯁꯦ ꯈꯨꯅꯤꯡ ꯑꯋꯥꯡꯕꯤ꯫ ꯈꯨꯃꯨꯛꯀ ꯇꯣꯡꯉꯒ ꯆꯠꯂꯝꯃꯣꯏꯕ
ꯀ ꯊꯣꯛꯂꯛꯑꯒꯅꯦ ꯀꯔꯤꯗ ꯆꯪꯉꯦ ꯀꯪꯂꯥꯗ
ꯑꯩ ꯌꯥꯎꯔꯗꯤ ꯅꯪꯒꯤ ꯈꯣꯡꯎꯞ ꯑꯃ ꯑꯩꯅ ꯄꯨꯕꯤꯔꯛꯇꯣꯏꯅꯦꯕ ꯍꯣꯔꯦꯟ ꯑꯃꯨꯛ ꯋꯥꯔ ꯀꯥꯟꯗ ꯇꯣꯡꯅꯕ꯫ ꯑꯗꯨꯝ ꯐꯣꯇꯣ ꯀꯥꯄꯝꯗꯥꯏꯗ ꯑꯃꯨꯛ ꯑꯩꯅ ꯁꯠ ꯂꯥꯎꯅ ꯑ
ꯎꯝ ꯑꯗꯨꯒꯅꯦ ꯃꯊꯪꯗꯅ ꯀꯪꯂꯥꯗ ꯑꯃꯨꯛ ꯆꯪꯉꯦ꯫ ꯀꯪꯂꯥꯗ ꯍꯥꯟꯅ ꯆꯪꯒꯦ ꯇꯧꯕꯅꯦꯕꯀꯣ ꯃꯣꯏꯗꯣ ꯀꯪꯂꯥꯒꯤ ꯒꯦꯠ ꯃꯃꯥꯡꯗꯣ ꯌꯧꯕꯗ ꯄꯨꯡ ꯅꯤꯄꯥꯜ ꯃꯈꯥꯏ ꯈꯛꯇ ꯇꯥꯗ ꯉꯥꯏꯔꯤꯕ ꯑꯗꯣ ꯃꯣꯏꯒꯤꯁꯨ ꯇꯥꯏꯃꯤꯡ ꯂꯩꯕ꯭ꯔꯥ ꯈꯪꯗꯦ ꯍꯧꯖꯤꯛ ꯄꯨꯡ ꯅꯤꯄꯥꯟ ꯃꯈꯥꯏ ꯈꯛꯇ ꯇꯥꯗ ꯉꯥꯏꯔꯤ ꯑꯁꯣ ꯅꯥꯀꯟꯗ ꯍꯥꯟꯅ ꯆꯠꯂꯨꯔꯁꯦꯅ ꯆꯠꯂꯦꯕꯀꯣ
ꯎꯝ
ꯑꯗꯨꯒ ꯑꯗꯨꯁꯨ ꯄꯨꯡ ꯃꯥꯄꯟ ꯇꯥꯗꯗꯤ ꯀꯩ ꯊꯥꯕ ꯌꯥꯗꯦ
ꯅꯣꯏ ꯌꯥꯝ ꯉꯟꯅ ꯆꯠꯂꯤꯅꯦ
ꯑ ꯄꯨꯡ ꯃꯥꯄꯟ ꯄꯨꯡ ꯃꯥꯄꯟ ꯇꯥꯗꯔ꯭ꯗꯤ ꯇꯤꯀꯦꯠ ꯊꯥꯕ ꯌꯥꯗꯦ ꯅꯥ ꯑꯃꯨꯛ ꯇꯧꯔꯦ ꯏꯁꯇꯦꯠ ꯃꯨ꯭ꯏꯖꯝꯁꯨ ꯆꯪꯗꯦꯗ ꯑꯩꯈꯣꯏꯗꯤ ꯑꯉꯥꯡ ꯃꯆꯥꯃꯛ ꯅꯠꯇꯕꯅꯤꯅ
ꯑꯣ
ꯑꯗꯨꯒ ꯀꯪꯂꯥꯗꯣ ꯆꯪꯉꯦ ꯀꯪꯂꯥꯗ ꯃꯇꯝ ꯈꯔ ꯂꯧꯔꯦ ꯑꯗꯨꯒ ꯊꯣꯛꯂꯛꯑꯦ ꯊꯣꯛꯂꯛꯑꯒ ꯅꯝꯕꯣꯜ ꯌꯧꯕ ꯀꯥꯟꯗ ꯅꯝꯕꯣꯟꯗ ꯆꯥꯛ ꯆꯔꯦ
ꯎꯝ ꯆꯥꯛ ꯄꯨꯔꯥ ꯆꯠꯂꯤꯔꯥ ꯅꯠꯇ꯭ꯔꯒ ꯍꯣꯇꯦꯜꯗ
ꯑꯩꯈꯣꯏꯗꯤ ꯍꯣꯠꯇꯦꯗꯥ ꯆꯥꯏꯌꯦ
ꯍꯣ ꯄꯩꯁꯥ ꯄꯨꯟꯅ ꯇꯥꯔꯦ ꯂꯤꯁꯤꯡ ꯃꯔꯤ ꯃꯉꯥ
ꯂꯤꯁꯤꯡ ꯃꯔꯤ ꯃꯉꯥꯗꯤ ꯇꯥꯔꯝꯃꯣꯏ ꯑꯩꯈꯣꯏ ꯑꯣꯖꯥ ꯈꯛꯇꯅꯤ ꯑꯉꯥꯡꯗꯤ ꯃꯣꯏ ꯃꯁꯥꯒꯤ ꯃꯁꯥꯒꯤ ꯄꯨꯖꯔꯛꯑꯦ ꯍꯥꯏꯕꯗꯤ ꯃꯐꯝꯗꯨꯅ ꯑꯃꯈꯛꯇꯪ ꯑꯣꯏꯕ ꯇꯥꯔꯒꯗꯤ ꯆꯥꯛꯇꯣ ꯍꯥꯞꯄ ꯌꯥꯕ ꯃꯐꯝꯗꯨꯅ ꯃꯔꯤ ꯃꯉꯥ ꯁꯨꯔꯕꯅꯤꯅ ꯑꯆꯪ ꯈꯨꯗꯤꯡꯒꯤ ꯇꯤꯀꯦꯠ ꯀꯛꯇꯣꯏꯅꯤꯗꯅꯀꯣ
ꯎꯝ
ꯑꯗꯨꯗꯨꯅ ꯄꯩꯁꯥꯗꯣ ꯌꯥꯝ ꯆꯪꯒꯗꯧꯕ ꯄꯣꯠ ꯑꯣꯏꯕꯅꯤꯅ ꯆꯥꯛꯁꯨ ꯌꯥꯎꯗ꯭ꯔꯦ ꯅꯥꯁꯥ ꯅꯥꯁꯥꯏ ꯄꯨꯖꯔꯛꯑꯣꯅ ꯍꯥꯏꯔꯦ ꯊꯥꯏꯅ ꯑꯩꯈꯣꯏꯗ ꯑꯉꯥꯡ ꯑꯣꯏꯔꯤꯉꯩꯗ ꯆꯠꯄꯗꯤꯀꯣ ꯈꯨꯒꯥ ꯗꯥꯝꯗ ꯆꯠꯂꯦꯕ
ꯑꯣ
ꯑꯗꯨ ꯆꯥꯛ ꯀꯀꯥ ꯂꯣꯏ ꯁꯤꯜꯂꯦꯕ ꯅꯨꯡꯁꯨ ꯅꯨꯡꯉꯥꯏꯑꯦꯕ ꯏꯁꯄꯣꯠꯇꯣ ꯆꯪꯕꯒꯤ ꯇꯤꯛꯀꯦꯠꯁꯨ ꯃꯇꯝꯗꯨꯣ ꯂꯧꯕ꯭ꯔꯥ ꯂꯧꯗꯕ꯭ꯔꯥ ꯈꯪꯗꯦ ꯀꯥꯎꯈꯔꯦ ꯂꯧꯗꯕ ꯃꯥꯜꯂꯦ
ꯎꯝ
ꯑꯗꯨꯒ ꯑꯗꯨꯝ ꯃꯐꯝꯗꯨꯗ ꯆꯥꯛ ꯆꯥꯔ ꯈꯣꯠꯂ ꯍꯜꯂꯛꯄꯅꯤꯗꯅ ꯍꯧꯖꯤꯛꯀꯤꯅ ꯆꯪꯕꯒꯤ ꯇꯤꯛꯀꯦꯠ ꯀꯛꯄ ꯈꯣꯠꯄ ꯑꯃ ꯑꯃ ꯃꯌꯥꯝ ꯂꯩꯔꯤꯗꯅ ꯑꯗꯨꯗꯤ ꯅꯝꯕꯣꯟ ꯍꯦꯛ ꯌꯧ ꯂꯣꯏꯔꯒꯅꯦ ꯂꯣꯛꯇꯥꯛꯇ ꯆꯠꯂꯦꯕꯀꯣ ꯂꯣꯛꯇꯥꯛꯀꯤ ꯅꯨꯡꯁꯥ ꯈꯨꯁꯥ ꯑꯗꯨꯗ ꯁꯥꯔꯦ ꯀꯣ ꯋꯥꯁꯨ ꯋꯥꯔꯦꯀꯣ ꯑꯩꯗꯤ ꯉꯁꯥꯏ ꯆꯤꯡ ꯀꯥꯔꯨꯕ ꯈꯣꯠꯂꯨꯕꯩꯗꯨꯅ ꯑꯗꯨ ꯑꯗꯩ ꯑꯉꯥꯡ ꯉꯩꯖꯨ ꯀꯔꯤ ꯊꯝꯕꯥꯜ ꯍꯦꯛꯑꯒ ꯗꯤ ꯍꯤ ꯇꯣꯡꯉꯨꯖꯦ ꯈꯣꯠꯂꯨꯖꯦꯅ ꯍꯥꯏꯔꯦ
ꯎꯝ
ꯑꯗꯨꯒ ꯍꯤꯗꯣ ꯇꯣꯡꯉꯦ
ꯃꯠꯇꯦ ꯑꯃ ꯇꯣꯡꯉꯦ ꯑꯥ ꯌꯧꯔꯗꯤ ꯂꯨꯄꯥ ꯌꯥꯝ ꯄꯩꯁꯥ ꯌꯥꯝ ꯂꯧꯋꯦ ꯍꯥꯏꯔꯦ ꯇꯦꯛ ꯑꯃ ꯇꯣꯡꯉ ꯂꯨꯄꯥ ꯆꯧꯉꯥꯗ
ꯑꯁ ꯅꯣꯏ ꯑꯗꯨ ꯄꯪꯉꯦ ꯑꯗꯨ ꯍꯧꯖꯤꯛꯀꯤ ꯍꯤꯗꯣ ꯑꯩꯈꯣꯏ ꯂꯨꯄꯥ ꯆꯥꯅꯤꯗ ꯇꯧꯉꯦ
ꯃꯣꯏ ꯖꯦ ꯂꯤꯁꯤꯡ ꯑꯃ ꯍꯦꯟꯅ ꯍꯥꯏꯔꯛꯑꯦ ꯂꯨꯄꯥ ꯆꯧꯉꯥꯗ ꯌꯥꯅꯩꯅꯦ
ꯂꯤꯁꯤꯡ ꯑꯃ ꯅꯠꯇ꯭ꯔꯦ ꯍꯧꯖꯤꯛꯀꯤ ꯍꯤꯗꯣ ꯅꯣꯏ ꯃꯤ ꯀꯌꯥ ꯇꯣꯡꯉꯤꯕ
ꯑꯩꯈꯣꯏ ꯃꯉꯥ ꯇꯣꯡꯉꯦ ꯑꯗꯨꯒ
ꯍꯤ ꯑꯃꯗꯅ ꯃꯣꯏ ꯃꯔꯤ ꯇꯣꯡꯉꯦ
ꯍꯧꯖꯤꯛꯀꯤ ꯍꯤꯗꯣ ꯑꯩꯈꯣꯏ ꯅꯍꯥꯟ ꯍꯣꯏ ꯌꯥꯗꯝꯅꯦꯕ ꯑꯩꯈꯣꯏ ꯅꯍꯥꯟ ꯊꯣꯡꯕ ꯀꯥꯟꯗꯅꯦ ꯃꯤ ꯃꯔꯤ ꯑꯩꯈꯣꯏ ꯃꯤ ꯃꯔꯤ ꯇꯣꯡꯉꯛꯑꯦ ꯂꯨꯄꯥ ꯆꯥꯝꯌꯥꯡꯈꯩ
ꯅꯣꯏ ꯊꯝꯕꯥꯜ ꯍꯦꯛꯂꯛꯄ꯭ꯔꯣ
ꯍꯥ
ꯊꯃꯥꯏ ꯍꯦꯛꯂꯛꯄ꯭ꯔꯣ
ꯍꯦꯛꯇꯦ
ꯑꯇꯦꯟꯕ ꯈꯛꯇꯪ ꯃꯇꯦꯛꯑꯝꯈꯪ ꯇꯣꯡꯉꯥꯗꯤ ꯂꯨꯄꯥ ꯆꯅꯤꯈꯛ ꯆꯍꯨꯝ ꯈꯛꯇꯅꯦ ꯍꯥꯏꯌꯦ ꯈꯤꯇꯪ ꯁꯥꯡꯅ ꯇꯣꯡꯕꯩꯅꯦ ꯑꯥ ꯊꯝꯕꯥꯟ ꯍꯦꯛꯄꯥ ꯆꯠꯄꯩꯅꯦ ꯑꯥ ꯏꯁꯤꯡ ꯑꯃ ꯍꯥꯏꯔꯤꯅꯤꯅꯦ ꯑꯥ ꯑꯩꯈꯣꯏ ꯃꯤꯖꯨ ꯌꯥꯝꯗ꯭ꯔꯦꯅ ꯇꯧꯔꯦ ꯂꯨꯄꯥ ꯆꯧꯉꯥꯗ ꯌꯥꯅꯩꯅꯦꯃꯤ ꯑꯗꯨꯃꯥꯏꯅ ꯇꯧꯗꯅ ꯈꯣꯠꯇꯅ ꯇꯧꯔꯦ ꯑꯗꯨꯒ ꯗꯨꯅꯦ ꯑꯗꯨꯒ ꯍꯥ
ꯊꯝꯕꯥꯜ ꯍꯦꯛꯄ꯭ꯔꯣ
ꯍꯦꯛꯄꯥ ꯌꯥꯕ꯭ꯔꯥ
ꯍꯦꯛꯔꯛꯑꯦ
ꯃꯣꯏꯅ ꯍꯦꯛꯑꯣ ꯍꯥꯏꯕ
ꯍꯥꯏ ꯑꯥ
ꯅꯨꯡꯉꯥꯏꯖꯔꯤꯕꯨ
ꯎꯝ
ꯊꯝꯕꯥꯜꯒ ꯍꯦꯛꯊꯔꯒ ꯅꯨꯡꯉꯥꯏꯅ ꯂꯥꯛꯄꯅꯦꯕ
ꯑꯥ ꯑꯗꯨꯅꯤꯗ ꯉꯁꯤꯒꯤ ꯈꯣꯡꯆꯠ
ꯐꯩ ꯐꯥꯏ ꯅꯨꯡꯉꯥꯏꯕ ꯑꯣꯏꯕꯤꯔꯤꯗꯣ ꯌꯥꯝꯅ ꯅꯨꯡꯉꯥꯏꯕ ꯑꯣꯏꯕꯤꯔꯝꯅꯤꯅ ꯌꯥꯝꯅ ꯐꯩ ꯍꯥꯏꯕ
ꯎꯝ
ꯑꯇꯣꯞꯄ ꯀꯩ-ꯀꯩ ꯆꯥꯅꯕꯗꯤ ꯂꯩꯔꯛꯀꯦ
ꯑꯥ ꯑꯣ ꯑꯣ ꯆꯥꯅꯥꯕꯃꯨꯛ ꯂꯩꯔꯛꯀꯦ ꯍꯋꯥꯏꯗꯣ
ꯑꯣ
ꯂꯩꯕꯥꯛ ꯍꯋꯥꯏꯗꯣ ꯂꯩꯔꯛꯑꯦ ꯑꯗꯨ ꯍꯩꯈꯥ ꯅꯨꯡꯈꯥꯒꯗꯨꯗꯤ ꯑꯃꯠꯇ ꯂꯩꯔꯛꯇ꯭ꯔꯦ ꯄꯩꯁꯥ ꯌꯥꯝ ꯆꯠꯂꯅꯤꯅ
ꯍ
ꯄꯩꯁꯥ ꯌꯥꯝ ꯂꯣꯏꯔꯅꯦꯅ ꯑꯗꯨꯒ ꯈꯥꯖꯤꯡꯗꯣ ꯑꯉꯥꯡꯕꯤꯗꯣ ꯈꯥꯖꯤꯡ ꯑꯆꯧꯕꯤ ꯑꯉꯥꯡꯕꯤꯗꯣ ꯑꯗꯨ ꯈꯔ ꯑꯃꯥ ꯂꯩꯔꯛꯑꯦ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
ꯑꯗꯨꯒꯥ ꯊꯥꯡꯖꯤꯡ ꯂꯩꯔꯛꯑꯦ ꯊꯥꯡꯖꯤꯡ ꯑꯩꯈꯣꯏ ꯃꯥ ꯊꯥꯡꯖꯤꯡ ꯆꯥꯅꯤꯡꯉꯦꯅ ꯉꯥꯗꯣ ꯉꯥꯗꯣ ꯍꯪꯕꯗꯣ ꯄ꯭ꯂꯦꯠ ꯃꯆꯥꯗꯨꯗ ꯂꯨꯄꯥ ꯆꯧꯉꯥ ꯆꯧꯉꯥꯌꯦ ꯍꯥꯏꯔꯛꯑꯦꯕꯀꯣ ꯌꯥꯝꯖꯨ ꯌꯥꯝꯗꯕ ꯈꯖꯤꯛ ꯈꯛꯇꯪꯖꯤꯕꯣ ꯂꯩꯔꯔꯣꯏ ꯂꯩꯔꯛ ꯇ꯭ꯔꯦꯕꯥ ꯕꯖꯔꯗꯩꯩ ꯂꯩꯕꯅꯥ ꯐꯩꯅ
ꯎꯝ ꯑꯗꯣ ꯀꯩꯅꯣꯗꯤ ꯑꯩꯒꯤꯗꯤ ꯀꯔꯤ ꯂꯩꯔꯛꯀꯦ
ꯅꯪꯒꯤꯗꯤ ꯀꯔꯤꯁꯨ ꯂꯩꯔꯥꯛꯇ꯭ꯔꯦ
ꯑꯩ ꯌꯥꯝꯅ ꯄꯦꯜꯂꯦ ꯑꯗꯣꯝꯅꯇꯥ ꯑꯩꯒꯤꯗꯃꯛꯇꯥ ꯀꯔꯤꯁꯨ ꯂꯩꯕꯤꯔꯛꯇꯦ ꯍꯥꯏꯕ ꯇꯥꯕꯗ
ꯀꯔꯤꯅꯣ ꯃꯣꯏꯒꯤ ꯖꯨ ꯑꯦ ꯑꯩ ꯏꯁꯄꯣꯠ ꯑꯃꯥ ꯋꯥꯠꯂꯤꯅꯦ ꯖꯨ ꯋꯥꯠꯂꯤꯅꯦ
ꯎꯝ
ꯖꯨꯗꯥ ꯑꯉꯥꯡꯒꯩꯅ ꯂꯩꯕ ꯄꯣꯠ ꯆꯩ ꯃꯌꯥꯝꯖꯤ ꯀꯩꯅꯣꯅꯦ
ꯑꯁ ꯃꯣꯏ ꯂꯝꯕꯤ ꯃꯇꯥꯏꯒꯤꯗ ꯂꯩꯕ ꯗꯨꯀꯥꯟꯖꯤꯡꯗꯣ
ꯇꯧꯕꯅꯦꯕ ꯑꯩꯖꯦ ꯇꯨꯄꯤꯖꯦ ꯎꯞꯄꯥꯒ ꯑꯩꯖꯦ ꯍꯤ ꯍꯣꯟꯒꯦ ꯈꯟꯕꯥꯅꯦꯕ ꯑꯩꯖꯦ ꯀꯣ ꯑꯗꯨꯒꯥꯅꯦ ꯃꯤꯅ ꯇꯨꯄꯤ ꯂꯩꯔꯝꯗꯥꯏꯗꯨꯗꯅꯦ ꯑꯉꯥꯡ ꯃꯆꯥꯖꯦ ꯑꯉꯥꯡ ꯃꯆꯥ ꯌꯥꯝ ꯇꯥꯏꯗ ꯍꯥꯏꯔꯛꯑꯦ ꯃꯤꯅ ꯑꯗꯥ ꯑꯩ ꯂꯩꯔꯛꯇ꯭ꯔꯦ ꯏꯀꯥꯏꯗꯅ ꯑꯩ ꯈꯜꯂꯤꯖꯤꯅ ꯇꯨꯄꯤꯖꯦ ꯎꯞꯄꯥꯒ ꯂꯣꯛꯇꯥꯛ ꯄꯥꯠꯁꯦ ꯍꯤ ꯍꯣꯟꯒꯦ ꯁꯤꯅꯦꯕ ꯑꯩꯅ ꯈꯜꯂꯤꯖꯦ
ꯑꯗꯥ ꯇꯨꯄꯤ ꯎꯞꯅꯥꯕ ꯂꯩꯔꯤꯗꯨꯗꯤ
ꯂꯩꯍꯧꯕ꯭ꯔꯥꯅꯦ
ꯑꯥ ꯂꯩ ꯋꯥꯏꯕ ꯌꯥꯏ
ꯎꯝ ꯋꯥꯏꯕꯗꯤ ꯋꯥꯏꯔꯛꯇꯦ ꯑꯣ ꯅꯪꯒꯤ ꯂꯩꯕꯥꯛꯅꯥ ꯁꯥꯕꯗꯨꯔꯣ ꯄꯥꯌꯥꯅ ꯁꯥꯕ ꯇꯨꯄꯤꯗꯨꯔꯣ ꯑꯩꯅ ꯑꯈꯣꯏꯗꯤ ꯑꯗꯨ ꯅꯠꯇꯦ ꯑꯈꯣꯏ ꯐꯖꯥꯕ
ꯖꯨꯗ ꯅꯨꯡꯉꯥꯏꯔꯛꯄ꯭ꯔꯣ ꯑꯃꯥ ꯎ-ꯎ-ꯎ ꯀꯥꯏꯅꯥ ꯈꯣꯡꯕ ꯑꯃ ꯂꯩꯗꯥꯏꯅꯦ
ꯑꯩꯗꯤ ꯑꯈꯣꯏ ꯁꯀꯨꯜꯒꯤ ꯑꯉꯥꯡ ꯅꯨꯄꯥꯝꯆꯥꯉꯩꯅ ꯈꯣꯡꯉꯤꯅꯦꯅ ꯈꯜꯂꯦꯕꯀꯣ ꯑꯗꯨꯒꯥ ꯌꯣꯡ ꯍꯦꯛꯇꯥ ꯑꯣꯏ ꯂꯩꯔꯝꯕꯩ ꯋꯥꯅꯤꯗ
ꯊꯤꯅꯥ ꯍꯧꯕꯥꯅꯤ ꯃꯥ ꯃꯥꯊꯟꯗꯥꯅꯦ ꯈꯣꯡꯒꯥꯏꯔꯤꯗꯣ
ꯄꯥꯏꯊꯣꯟ ꯂꯩꯍꯧꯕꯗꯣ ꯎꯔꯛꯄ꯭ꯔꯥ ꯅꯪ
ꯎꯏꯌꯦ ꯑꯅꯤ ꯂꯩꯕꯥꯅꯤ
ꯑꯃꯥꯇꯪꯅꯤꯍꯦ
ꯑꯅꯤꯅꯦ ꯑꯗꯣ ꯃꯄꯥꯟ ꯃꯄꯥꯟꯗꯤ ꯊꯣꯛꯍꯧꯗꯥꯕꯅꯦ ꯆꯔꯨꯒꯤ ꯃꯅꯨꯡꯗꯥꯗꯤ ꯂꯩꯕꯅꯦ ꯃꯄꯥꯟ ꯊꯣꯛꯍꯧꯕꯔꯥ ꯉꯥꯁꯤꯗꯤ ꯍꯥ
ꯀꯥꯆꯤꯟ ꯑꯃꯥꯗꯥ ꯆꯪꯖꯟꯂꯥꯒ ꯑꯗꯨꯝ ꯂꯩꯌꯦ
ꯀꯣꯟꯖꯜꯂꯥꯒ ꯂꯩꯕꯗꯨ ꯎꯔꯛꯏꯔꯥ ꯅꯠꯇ꯭ꯔꯒ ꯆꯔꯨꯒꯤ ꯃꯔꯛꯇ ꯂꯩꯕꯗꯨ ꯎꯔꯛꯏꯔꯥ ꯑꯩꯗꯤ ꯆꯔꯨꯒꯤ ꯃꯔꯛꯇꯥ ꯂꯩꯕꯗꯨ ꯎꯔꯛꯏ ꯐꯖꯥꯅ ꯃꯄꯥꯟ ꯊꯣꯛꯑꯥꯒ ꯂꯩꯕ꯭ꯔꯥ
ꯎꯝ ꯁꯟꯇꯣꯛꯇꯦ ꯃꯀꯣꯛꯇꯨꯅꯥ ꯃꯅꯨꯡ ꯆꯪꯉꯤ ꯑꯗꯨ ꯂꯣꯠꯁꯤꯜꯂꯒ ꯂꯩ
ꯑꯗꯨ ꯃꯥ ꯀꯩꯅꯣ ꯕꯣꯏꯂꯔꯒꯨꯝꯕꯥ ꯑꯃꯥ ꯆꯥꯔꯝꯒꯅꯤ
ꯀꯩꯁꯨ ꯆꯥꯍꯧꯗꯦ ꯂꯩꯁꯤꯔꯣ ꯀꯩꯔꯣ ꯍꯥ ꯍꯣꯂꯨꯔꯥ
ꯌꯨꯝꯗꯥ ꯆꯠꯂꯥꯒꯦꯔꯣ ꯑꯗꯨꯗꯤ ꯔꯦꯁ ꯇꯧꯔ ꯄꯣꯊꯥꯔꯦ ꯄꯣꯊꯥꯔꯥ ꯂꯩꯌꯣ ꯏꯁꯤꯡ ꯊꯥꯛꯑꯣ
ꯍꯜꯂꯣ
ꯎꯝ
ꯌꯥꯝ ꯐꯔꯦ ꯑꯗꯨꯗꯤ ꯑꯩ ꯉꯥꯏꯍꯥꯛꯇꯪ ꯂꯩꯔꯒ ꯑꯃꯨꯛ ꯇꯧꯖꯔꯛꯀꯦꯀꯣ
ꯉꯥꯏꯈꯨꯑꯣ
ꯀꯩ ꯍꯥꯏꯅꯤꯡꯉꯤ ꯍꯥꯢꯔꯛꯑꯣ
ꯋꯥꯠꯂꯤꯌꯦ ꯑ ꯍ ꯍ
ꯍꯥꯏꯔꯛꯑꯣ ꯍꯥꯏꯔꯛꯑꯣ ꯑꯗꯨꯗꯤ
ꯅꯪ ꯀꯩꯗꯧꯔꯤꯅꯣ ꯍꯧꯖꯤꯛ
ꯑꯩ ꯀꯔꯤꯁꯨ ꯇꯧꯗꯦ ꯑꯉꯥꯡꯁꯤꯡ ꯂꯥꯏꯔꯤꯛ ꯄꯥꯍꯟꯅꯤꯡꯅꯕ ꯄꯥꯍꯟꯅꯤꯡꯕ ꯄꯥꯍꯟꯅꯕ ꯀ꯭ꯂꯥꯁꯇꯤ ꯂꯧꯗꯦ
ꯑꯣꯀꯦ
ꯇꯔꯄ
ꯌꯥꯗꯦ ꯐꯥ ꯐꯖꯤꯟꯕ
ꯇꯥꯕ꯭ꯔꯣ ꯉꯥꯛꯇꯪ ꯂꯩꯔ ꯑꯃꯨꯛ ꯇꯧꯔꯛꯒꯦꯒꯣ
ꯉꯥꯏꯈꯣ ꯍꯥꯏꯔꯒ
ꯑꯃꯣꯛ ꯁꯣꯢꯗꯅꯥ ꯇꯧꯔꯛꯒꯦ
ꯋꯥꯔꯤ ꯔꯣꯏꯗ꯭ꯔꯤꯌꯦ
ꯑꯥꯎ ꯑꯩ ꯑꯊꯨꯕꯤꯗ ꯇꯧꯔꯛꯀꯦ
ꯌꯥꯗ꯭ꯔꯤ ꯍꯥꯢꯔꯒ